ꯍꯜꯂꯣ
ꯏꯁꯇꯥꯕ꯭ꯔꯣ
ꯑ
ꯆꯗ ꯄꯩꯗꯥ
ꯀꯔꯤꯅꯣ ꯇꯥꯏ ꯍꯥꯏꯔꯒ ꯊꯥꯖꯗ꯭ꯔꯤꯗ ꯑꯩꯁꯤꯕꯨ
ꯎ ꯕꯥꯅꯤ ꯊꯤꯅꯅꯕꯅꯤꯉꯥꯏ ꯊꯥꯖꯖꯗꯦ ꯍꯥꯏꯕꯅꯤꯗ
ꯑꯣ ꯑꯣꯏꯕ꯭ꯔꯣ
ꯑꯗꯨꯗꯒꯤꯅꯤꯅ ꯉꯅꯥ ꯀꯦ ꯍ ꯍꯧꯖꯤꯛꯀꯤ ꯊꯕꯛ ꯂꯣꯏꯔꯒ ꯂꯩꯔꯤꯅꯦ
ꯃꯤꯄꯥꯗꯤ ꯊꯕꯛ ꯊꯕꯛ ꯇꯧꯕꯗꯤ ꯌꯥꯝ ꯐꯩꯀꯣ
ꯑ ꯃꯤ ꯃꯈꯥꯗ ꯂꯩꯕꯁꯦ ꯖꯁ ꯂꯥꯏꯛ ꯑꯦ ꯁꯔꯚꯦꯟꯒꯨꯝ ꯇꯤꯅꯩ ꯑꯩꯈꯣꯏꯗꯤ
ꯍꯧꯖꯤꯛ ꯋꯥꯔꯁꯨ ꯍꯌꯦꯡꯗꯤ ꯅꯨꯡꯉꯥꯏꯔꯛꯀꯅꯤꯗꯅ
ꯈꯪꯗꯦꯗ ꯌ ꯐꯅ ꯐꯇꯩꯅ ꯁꯔꯉ
ꯌꯨꯝ ꯌꯥꯎꯔꯕꯣ
ꯑꯁ ꯑꯩꯈꯣꯏꯗꯤ ꯌꯨꯝꯗ ꯅꯠꯇꯦ ꯃꯤꯒꯤꯄꯨꯒꯤ ꯌꯨꯝꯗ ꯂꯩꯔꯅꯤ
ꯑꯗꯣ ꯃꯄꯨꯒꯤꯨꯝ ꯅꯪ ꯊꯕꯛ ꯃꯄ ꯃꯐꯝꯗꯨꯗꯒꯤ ꯅꯪ ꯍꯧꯖꯤꯛ ꯂꯩꯔꯤꯕ ꯌꯨꯝꯗꯨ ꯌꯥꯎꯔꯕ꯭ꯔꯥ ꯍꯥꯏꯕꯅꯦ
ꯑꯗꯨꯗꯣ ꯊꯕꯛ ꯏꯝꯐꯥꯟꯜꯗ ꯂꯩꯔꯒ ꯂꯩꯕꯅꯦꯕ ꯑꯩꯈꯣꯏꯗꯤ
ꯑꯣ ꯑꯣꯏꯕ꯭ꯔꯣ
ꯍꯆꯅꯦ ꯍꯥꯥ
ꯑꯗꯨꯅꯕꯨ ꯐꯔꯦꯕ ꯈꯔ ꯀꯣꯝꯗ꯭ꯔꯣ
ꯑꯗꯨ ꯐꯔꯁꯁ
ꯍꯣꯏ
ꯎꯝ ꯑꯩꯈꯣꯏꯗꯤ ꯔꯦꯟ ꯔꯦꯟꯒꯤ ꯇꯥꯏꯔꯤꯅꯦ ꯑꯗꯨꯝ ꯑꯣꯏꯔꯁꯨ ꯑꯩꯈꯣꯏꯗꯤ ꯂꯤꯠꯇ ꯏꯁꯤꯡꯒꯨꯝꯕ ꯐꯔꯤ ꯄꯤ ꯑꯇꯩꯗꯤ ꯑꯩꯈꯣꯏꯅ ꯄꯨꯊꯣꯛꯂ ꯇꯅꯦ
ꯃꯤ ꯀꯌꯥ ꯂꯩꯔꯤꯅꯣ
ꯑꯩꯈꯣꯢꯗꯤ ꯃꯤ ꯇꯔꯨꯛ ꯂꯩ
ꯎꯝ ꯊꯕꯛ ꯅꯣꯏꯗꯤ ꯊꯕꯛ ꯇꯧꯅꯤꯡꯉꯥꯏ ꯑꯗꯨꯝ ꯂꯩꯔ ꯑꯩꯁꯦ ꯐꯔꯦꯅꯦ ꯑꯩꯁꯨ ꯊꯕꯛ ꯇꯧꯅꯤꯡꯕꯅꯦ
ꯀꯅꯥꯗꯦ ꯊꯕꯛ ꯇꯧꯔꯒꯥ ꯊꯕꯛ ꯇꯧꯗꯕ ꯁꯔꯨꯛꯄꯨꯗꯤ ꯌꯨꯝꯗ ꯄꯨꯊꯔꯒ ꯇꯨꯝꯃ ꯂꯩꯕꯅ ꯐꯅꯤ
ꯏꯁ ꯌꯨꯝꯗ ꯊꯕꯛ ꯄꯩꯁꯥ ꯄꯩꯁꯥ ꯊꯣꯛꯇꯕꯗꯣ ꯅꯨꯡꯉꯥꯏꯕ꯭ꯔꯥꯅꯦ ꯑꯗꯨ ꯑꯣꯏ ꯄꯩꯁꯥ ꯑꯗꯨ ꯑꯗꯨ ꯁꯨꯔꯛꯇ꯭ꯔꯗꯤ ꯏꯁꯥ ꯏꯁꯥꯒꯤ ꯄꯩꯁꯥ ꯈꯔ ꯈꯔ ꯑꯣꯏꯔꯁꯨ ꯊꯣꯛꯄꯗꯨꯅ ꯐꯠꯇ꯭ꯔꯣ
ꯐꯩ ꯇꯥꯟꯂꯛꯒꯅꯤ ꯋꯥꯕꯅꯦ ꯄꯩꯁꯥ ꯐꯪꯉꯛ ꯒꯗꯤ ꯈꯔ ꯅꯨꯡꯉꯥꯏꯕꯅ ꯇꯧꯕꯒꯤꯅꯦ
ꯃꯔꯛ ꯃꯔꯛꯗꯤ ꯇꯥꯟꯕ ꯃꯇꯝ ꯃꯇꯝꯁꯨ ꯌꯥꯎꯋꯦ ꯑꯗꯨ ꯑꯣꯏꯔꯁꯨ
ꯍꯣꯏ
ꯇꯥꯜꯂꯒꯥꯟꯗꯗꯤ ꯆꯠꯀꯅꯣꯗꯨꯗꯤ
ꯅꯨꯡꯁꯥ ꯁꯥꯗ꯭ꯔꯤꯕ ꯅꯋꯥꯏꯗꯨꯗ
ꯅꯣꯡ ꯆꯨ
ꯑꯩꯈꯣꯏꯗꯤ ꯏ ꯃꯔꯥ ꯃꯔꯥꯡ ꯅꯨꯡ ꯆꯨꯏ ꯃꯔꯥ ꯅꯨꯡꯁꯥ ꯁꯥꯕꯨ ꯍꯦꯟꯒꯠꯂꯦ ꯈꯪꯗꯦꯗ
ꯅꯪꯕꯨ ꯂꯣꯛꯈꯨꯕ꯭ꯔꯣ
ꯍꯥꯥ
ꯂꯣꯛ ꯈꯨꯕ꯭ꯔꯣꯕ
ꯍꯨꯕ꯭ꯔꯥ ꯍꯥꯏꯗꯤ ꯀꯩꯅꯣꯗꯤ ꯈꯪꯗꯦ
ꯑꯣ ꯈꯪꯗꯗꯤ ꯌꯥꯔꯦ
ꯍꯣꯏ ꯍꯥꯏꯗꯤ ꯑꯥ ꯑꯥ ꯑꯣꯀꯤꯡ ꯇꯧꯕ꯭ꯔꯥ ꯍꯥꯏꯕꯤꯕ꯭ꯔꯥ
ꯎꯝ
ꯑꯁ ꯍꯥꯏꯗꯤ ꯑꯗꯨꯝ ꯇꯋꯥꯏ ꯂꯩ ꯁꯥꯏꯅꯥꯁꯨ ꯂꯩꯃꯤꯅ ꯑꯩꯈꯣꯏꯅꯤ
ꯑꯣ ꯑꯣ ꯑꯣ
ꯑꯩꯗꯤ ꯀꯩ ꯑꯣ ꯈꯪꯗ ꯁ ꯅꯁꯇ ꯀꯂꯅꯦꯀ ꯑꯁ ꯅꯁ ꯂꯩꯗꯨꯒ ꯂꯩꯕꯅꯤꯅꯦ ꯆꯍꯤ ꯑꯅꯤ ꯃꯃꯥꯡꯗꯒꯤ ꯑꯃꯨꯛ ꯌꯧ ꯍ ꯁꯤ ꯀꯂꯦꯁ
ꯑꯗꯨꯗꯤ ꯆꯥꯕ ꯊꯛꯄꯗꯤ ꯈꯔ ꯌꯦꯡꯉꯒ ꯆꯥꯕ ꯇꯔꯦꯗꯅ
ꯑꯁ ꯑꯗꯨꯗꯒꯤꯗꯤ ꯅꯥꯗꯕ ꯃꯒꯨꯝ ꯎꯃꯒ ꯆꯒ ꯂꯩꯒꯅꯤ ꯐꯔꯦ ꯔꯣꯒꯨꯝꯕ ꯑꯗꯨꯒꯨꯝ ꯃꯆꯥꯅꯨ ꯍꯥꯏꯕꯅꯦꯕꯀꯣ ꯊꯨꯡꯗꯕꯒꯨꯝꯕꯗꯤ ꯆꯥꯅꯨ ꯍꯥꯏꯕꯅꯦꯕ ꯑꯩꯈꯣꯏꯗꯤ ꯑꯗꯨꯝ ꯆꯥꯏꯕ
ꯎꯝ ꯏꯪꯕꯒꯨꯝꯕꯁꯨ ꯆꯥꯕ ꯐꯠꯇꯕꯅꯤꯅ ꯑꯩꯈꯣꯏꯗꯤ ꯍꯧꯖꯤꯛꯀꯥꯟꯁꯤꯗꯤ ꯏꯪꯕ ꯆꯥꯕ ꯅꯨꯡꯉꯥꯏꯕ ꯃꯇꯝ ꯇ ꯑꯣꯏꯍꯦ
ꯍꯥꯏꯗꯤ ꯏꯪꯕꯒꯨꯝꯕ ꯊꯛꯀꯅꯨ ꯍꯥꯏ ꯏꯪ ꯐꯦꯟꯒꯨꯝꯕ ꯃꯃꯥꯡꯗ ꯂꯩꯏꯩꯅꯣ ꯍꯥꯏ ꯂꯩꯗ꯭ꯔꯗꯤ ꯉꯝꯗꯕ
ꯑꯦ ꯄꯕꯥ ꯁꯃꯇꯔꯗꯕ ꯊꯥꯎ ꯈ ꯃꯈ ꯀꯥꯗ ꯑ ꯃ ꯃꯔꯔꯗꯤ ꯊ ꯐꯗ ꯑꯣꯏꯔꯁꯨ
ꯎꯝ
ꯎꯝ ꯁꯤꯠꯅꯕꯨꯣ ꯈꯦ
ꯎꯝ
ꯃꯁꯦ ꯆꯂꯥꯛꯒ ꯑꯌꯨꯛꯀꯤꯗꯤ ꯀꯔꯤ ꯏꯒꯥꯡ ꯆꯥꯔꯒꯦ
ꯑꯁ ꯈꯤꯊꯪꯗꯨꯗ ꯀꯃꯥꯏꯅ ꯇꯧꯔꯁꯤꯔ ꯑꯩꯗꯤ ꯉꯁꯤ ꯆꯥꯛ ꯊꯣꯡꯕ ꯇꯥꯕꯅꯤꯅꯦꯁꯤ ꯀꯛ ꯇꯧꯕ ꯇꯥꯔꯦ ꯑꯩꯒꯤ ꯃꯔꯨꯞ ꯑꯃꯅꯣ ꯉꯁꯤꯁꯨ ꯆ ꯂ ꯄꯇꯤ ꯂꯅꯤꯡ ꯆ ꯃꯌꯥꯡ ꯃꯩꯇꯩ ꯃꯌꯥꯡꯁꯤꯡꯒꯤ ꯆ ꯊꯣꯡ ꯊꯉ ꯏꯕꯥꯥꯅꯤ ꯈꯗ ꯊꯥꯡꯅꯅ ꯑꯁ ꯈꯪꯗꯦ ꯃꯗꯤ ꯊꯨꯡꯕ ꯍꯥꯏꯗꯕꯒꯤꯔꯥ ꯈꯪꯗꯦ ꯑꯩꯒꯤ ꯃꯔꯨꯞ ꯑꯃ ꯂꯩꯔꯤ ꯍꯥꯏꯗꯤ ꯁꯪꯗꯕꯅꯤ ꯎꯝ ꯃꯥ ꯂꯩꯇ꯭ꯔꯦ
ꯀꯩꯗꯧꯕꯩ ꯍꯥꯏꯔꯣꯏꯗꯣꯏꯅꯣ ꯍꯥꯏꯕꯅꯦ
ꯇꯥꯟꯕꯒꯤꯅꯤꯅ ꯍꯥꯏꯔꯄꯒꯤꯁꯨ ꯅꯠꯇꯦꯗ
ꯂꯕꯅꯤ ꯊꯣꯡꯍꯜꯂꯦꯛꯇꯣ ꯋꯥꯗ꯭ꯔꯥ ꯍꯥꯏꯕꯅꯤꯗ
ꯍꯥ ꯍ ꯑꯩꯗꯤ ꯌꯥꯝꯊꯨꯝꯁꯤꯗ ꯑꯩꯒꯤ ꯃꯔꯨꯞ ꯑꯃ ꯂꯩꯔꯤꯁꯦ ꯃꯥꯅ ꯌꯟ ꯊꯣꯡꯅꯤꯡꯗ ꯍꯥꯏꯗꯤ ꯃꯥ ꯂꯩꯇ꯭ꯔꯤ ꯀꯥꯡꯒꯨꯝꯕ ꯃꯥ ꯈꯔ ꯥꯛ ꯆꯠꯈꯤꯕꯒꯨꯝꯕ ꯑꯗꯨꯝ ꯇꯅꯔꯤ ꯊꯣꯡꯕꯒꯤ ꯁꯤꯗꯤ ꯇꯝꯃꯀꯣ ꯈꯤꯇꯪ ꯍꯧꯥꯎꯗ꯭ꯔꯗꯤ ꯊꯣꯡꯅꯤꯡꯗꯦ
ꯎꯝ
ꯁꯥ ꯌꯥꯎꯗ꯭ꯔꯗꯤ ꯃꯤꯗꯤ ꯌꯥꯎꯗ꯭ꯔꯗꯤ ꯊꯧꯅꯤꯡꯕ
ꯅꯪꯕꯨꯜꯂꯤ ꯌꯥꯝꯃꯥꯏꯔꯣ
ꯍꯣꯏ
ꯑ
ꯊ ꯊ ꯀꯩ ꯀꯜꯁꯤꯡ ꯀꯒꯣ ꯑꯣ ꯍꯥꯏꯑ ꯍꯥꯏ ꯍꯥꯏꯑ ꯇꯧ ꯍꯥꯏꯑ ꯍꯥꯏꯕꯒꯤ ꯅꯠꯇꯦꯗ ꯈꯔ ꯏꯟꯇꯔꯦꯁꯇꯤ ꯂꯩꯗꯅ ꯃꯤꯗꯤ ꯁ ꯍꯗꯤ ꯎꯝ ꯃꯤꯗꯤ ꯀꯔꯅꯤ ꯀꯔꯅꯤ ꯃꯔ ꯇꯥꯏꯔꯦꯕ ꯁꯥ ꯆꯥꯗ꯭ꯔꯦꯗꯤ ꯍꯣꯏ ꯎꯝ ꯆꯥꯛ ꯊꯣꯡꯉꯨꯔꯤꯕ꯭ꯔꯣ ꯅꯪ ꯅꯅꯤ ꯄꯨꯡ ꯀꯌꯥꯗ ꯅꯣꯏꯅꯤꯠ ꯄꯨꯡ ꯀꯌꯥꯗ ꯆꯥꯛ ꯆꯥꯕ꯭ꯔꯥ ꯅꯨꯡꯊꯤ
ꯑꯩꯈꯣꯏꯁꯨ ꯃꯇꯝ ꯂꯩꯇꯦ
ꯎꯝ
ꯉ ꯑꯩꯈꯣꯏꯁꯨ ꯀꯩꯅꯣ ꯑꯩꯁꯨ ꯆꯠꯂꯦ ꯍꯣꯏ ꯃꯁꯤ ꯀꯩꯅꯣ ꯂꯩꯕ ꯑꯗꯨꯒꯤ ꯆꯠꯂꯦ ꯆꯥꯛ ꯆꯥꯔꯒ ꯆꯠꯂꯦ ꯍꯂꯛꯑꯦ ꯍꯜꯂꯛꯑꯒ ꯑꯥꯡ ꯍꯣꯏ ꯌꯦꯡꯅꯤꯡꯕ ꯊꯃꯣꯏꯗ ꯍꯤꯞꯄꯦ ꯑꯗꯨꯒ ꯍꯧꯒꯠꯂꯒ
ꯍꯣꯏ
ꯅꯪꯕꯨꯕꯖꯥ ꯐꯪꯕ ꯍꯧꯥꯎꯗꯕ꯭ꯔꯣ ꯍꯧꯖꯤꯛ
ꯁꯤ ꯀꯥꯏꯅ ꯍ ꯊꯪꯉ ꯐꯗꯤ ꯎ ꯗꯥꯑꯣ ꯌꯥꯗꯥꯎ ꯌꯥꯗꯥꯎꯗꯥꯎ ꯍꯗ ꯊꯪꯕꯖꯥꯔꯦꯅꯦꯁꯤꯗꯤ ꯑꯁꯠ ꯆꯁ ꯑꯁꯤꯡꯁꯤ ꯅꯨꯡꯊꯪꯗꯤ ꯇꯨꯅꯤꯡꯉꯥꯏꯇ ꯂꯩꯔꯔꯣꯏ ꯋꯥꯔꯀꯔꯒꯨꯝꯕ ꯌꯦꯡꯕ꯭ꯔꯣ ꯅꯪ
ꯃꯥ ꯃꯥ ꯀꯩꯦ
ꯋꯥꯀꯥ ꯂ ꯋꯥ ꯉꯁꯤ ꯅꯨꯡꯗꯥꯡ ꯕꯥꯔꯣ ꯃꯈꯥꯏꯗ ꯄꯣꯔꯇꯨꯒꯜꯀ ꯁꯄꯦꯟꯦ
ꯑꯗꯨꯑꯣꯗꯤ ꯌꯦꯡꯗꯣꯏꯅꯦ
ꯎ
ꯑꯗꯨꯒ ꯅꯣꯡꯉꯥꯜꯂꯒ ꯑꯃꯨꯛꯀ ꯑꯔꯖꯦꯟꯇꯤꯅꯥꯁꯨ ꯂꯩꯕ ꯅꯠꯇ꯭ꯔꯣ
ꯍꯣꯏ ꯑꯗꯨꯁꯨ ꯂꯩꯅꯤ ꯁꯌꯦꯡꯗꯤ ꯁꯨꯇꯤ ꯂꯥꯛꯑꯣꯅꯤꯅ ꯍꯥꯏꯗ
ꯑꯁꯤꯗꯤ ꯌꯦꯡꯒꯅꯤ
ꯋꯥꯀꯥ ꯂꯩꯕꯁꯦ ꯑꯁ ꯀꯦꯟ ꯀꯦꯟ ꯂꯩ ꯑꯩꯈꯣꯏꯗꯤ ꯍꯥꯥ
ꯅꯪ ꯍꯞꯇꯥꯗ ꯁꯨꯇꯤ ꯄꯤꯗ꯭ꯔꯣ
ꯏꯦ ꯁꯟꯗꯦ ꯍꯥꯏꯗꯤ ꯋꯅꯦꯦꯁꯗꯦꯗ ꯁꯨꯇꯤ ꯂꯧꯕꯅꯦꯕꯀꯣ ꯑꯩꯒꯤ ꯁꯨꯇꯤꯗꯤ ꯑꯗꯨꯕꯨ ꯑꯩꯁꯨ ꯍꯌꯦꯡꯗꯤ ꯑ ꯂꯧꯅꯤ ꯁꯟꯗꯦ ꯋꯥꯔꯤ ꯐꯤꯁꯗꯤ ꯁꯨꯇꯤꯅꯤꯅ ꯍꯥꯥ
ꯃꯍꯧꯁꯥꯒꯤ ꯁꯨꯇꯤꯔꯣ ꯁꯟꯗꯦꯁꯦ
ꯍꯣꯏ ꯂꯅꯦ ꯃꯥꯒꯤꯅꯦ
ꯑ ꯑ ꯑꯣ ꯁꯟꯗꯦꯗ ꯁꯨꯇꯤ ꯐꯪꯉꯗꯣ ꯑꯗꯨꯝ ꯐꯩꯗ
ꯍꯣꯏ ꯋꯥꯟ ꯋꯤꯛꯇ ꯁꯨꯇꯤ ꯑꯅꯤꯒꯨꯝꯕ ꯇꯥꯏꯅꯤꯗ ꯈꯔ ꯂꯩ ꯗꯤꯅꯤ ꯊ ꯍꯣꯏ ꯆꯃꯅꯅꯥ ꯍꯥꯏꯅꯤꯗ ꯍꯥꯏꯕꯁꯨ ꯅꯠꯇ ꯐꯤꯁꯀꯥꯗ ꯍꯒꯤ
ꯕꯥꯜꯂ ꯌꯦꯡꯗꯣꯏꯔꯣ ꯍꯣꯔꯦꯟ
ꯍꯣꯏ ꯍꯣꯏ ꯍꯣꯏ ꯑꯩꯒꯤ ꯒꯣꯠ ꯑꯃꯨꯛ ꯁꯔꯛꯑꯅꯤ ꯑꯃꯨꯛ ꯆꯟ ꯑꯣꯏꯔꯅꯤ ꯂꯦꯠ ꯁꯟꯇ ꯔꯣꯅꯥꯜꯗꯣ ꯑ ꯅꯨꯡꯁꯥꯁꯨ ꯌꯥꯝꯅ ꯁꯥꯕ ꯑꯗꯨ ꯑꯣꯏꯔꯁꯨ ꯍꯧꯖꯤꯛꯇꯤ ꯀ꯭ꯂꯥꯎꯗꯤꯒꯤ ꯋꯦꯗꯔ ꯂꯩꯔꯅꯤ ꯅ ꯁꯨꯒ ꯁꯁ ꯀꯥꯏ ꯏ ꯑꯩꯅ ꯍ꯭ꯨꯃꯤꯗꯤꯇꯤ ꯈꯠ ꯁꯥ ꯀꯟꯕ ꯍꯥꯏꯇꯥꯔꯦ
ꯅꯣꯡꯗꯤ ꯀꯟꯅ ꯁꯨꯕꯗꯤ ꯅꯠꯇꯦ ꯆꯨꯗꯤ ꯆꯨꯏꯦ ꯑꯗꯨꯗ ꯍꯧꯖꯤꯛꯇꯤ ꯅꯣꯡꯃꯝꯈꯔ
ꯎꯝ
ꯅꯪ ꯁꯤꯗ ꯂꯩꯕ ꯆꯍꯤ ꯀꯌꯥ ꯁꯨꯔꯒꯦ
ꯁꯨꯇꯤꯌꯦ ꯁꯤ ꯎꯝ ꯍꯟꯗꯛꯀꯤꯅ ꯆꯁꯤ ꯑꯅꯤ ꯑꯗꯨꯒꯨꯝꯕꯒꯤ ꯉꯥꯛꯇꯥꯅꯤ ꯀꯨꯢꯗꯦ ꯈꯡꯗꯦꯗ ꯀꯨꯏꯅ ꯂꯩꯕ ꯉꯝꯒꯗ꯭ꯔꯥ ꯑꯗꯨ ꯉꯝꯂꯔꯣꯏꯗ꯭ꯔꯥ
ꯂꯩꯥꯌꯨ ꯂꯩꯌꯨ ꯂꯩꯌꯨ ꯄꯩꯁꯥ ꯇꯟꯕꯗꯤ ꯐꯕꯅꯦ ꯇꯂꯣ ꯇꯂꯣ ꯅꯨꯄꯤ ꯊꯤꯗ꯭ꯔꯤꯉꯩꯗ ꯄꯩꯁꯥ ꯇꯥꯟꯍꯟ ꯇꯥꯟꯍꯧꯔꯣ
ꯑꯁ ꯄꯥꯈꯥꯡ ꯑꯣꯏꯅ ꯄꯩꯁꯥ ꯇꯜꯂ ꯆꯠꯁꯦꯕꯤ ꯂꯩꯇꯦ ꯃꯣꯏ ꯂꯑ ꯂꯣꯏ ꯏ ꯂꯁꯤ ꯅꯁꯤ
ꯌꯨ ꯅꯨꯡꯁꯤꯟꯅꯕ꯭ꯔꯣ
ꯌꯗꯤ ꯇꯣꯛꯈ꯭ꯔꯦꯗ ꯊꯛꯇꯦ
ꯑꯣ ꯊꯥꯛꯇꯕꯗꯨꯅ ꯐꯔꯦꯗ ꯁꯦꯚꯤꯡꯗꯣ ꯐꯖꯅ ꯇꯧꯋꯣ
ꯑꯩ ꯁꯦꯚꯤꯡ ꯇꯧꯊꯣꯛꯄ ꯉꯝꯗꯦꯅꯦ ꯊꯥꯗꯦ ꯌꯨꯝꯖꯨ ꯊꯥꯗꯦ ꯑꯗꯨꯝ ꯑꯉꯥꯡ ꯑꯩꯈꯣꯏ ꯏꯅꯥꯎꯅꯨꯄꯥꯒꯨꯝꯕꯗꯤ ꯃꯔꯛ ꯃꯔꯛꯇꯗꯤ ꯀꯣꯂꯦꯖ ꯀꯥ ꯃꯤꯁꯤꯡ ꯃꯔꯝꯗ ꯊꯥꯏ ꯑꯗꯨꯃꯥꯏ ꯄ ꯃꯤ ꯑꯃꯅꯤꯅꯥ ꯄꯩꯁꯥ ꯇꯝꯕ ꯃꯤ ꯂꯩꯗꯕꯅꯤꯅ ꯄꯩꯁꯥ ꯇꯝꯗꯁꯨ ꯄꯥꯏꯕ ꯉꯝꯗꯦ
ꯎꯝ
ꯗꯦꯃꯟꯗ
ꯌꯨꯝꯒꯤ ꯌꯦꯡꯗꯔ꯭ꯁꯨ ꯅꯅꯥꯎꯅꯨꯄꯥ ꯍꯣꯏꯒꯤ ꯌꯦꯡꯉꯗꯤ ꯌꯥꯏꯅ ꯅꯪ
ꯑꯁ ꯑꯗꯨꯗꯤ ꯑ ꯀꯨꯀꯥ ꯃꯤꯁꯤꯡ ꯌꯦꯗꯗꯤ ꯑꯁ ꯑꯃꯨꯛ ꯁꯦꯂꯔꯤ ꯆꯪꯗ꯭ꯔꯤꯉꯩꯗꯗꯤ ꯑꯩꯒꯤ ꯑꯩꯒꯤ ꯑꯃꯃꯨꯛ